ꯍꯜꯂꯣ
ꯍꯧꯖꯤꯛꯀꯤꯗꯨ ꯌꯧꯔꯛꯑꯦ ꯑꯉꯥꯡꯁꯤꯅ ꯑꯃ ꯂꯣꯏ ꯂꯣꯏ ꯏꯐꯠ ꯍꯥꯏꯗꯤ ꯀꯩꯅꯣꯅ ꯍꯥꯏꯔꯛꯄ꯭ꯔꯥ
ꯍꯥꯏꯔꯦ ꯂꯤꯖꯥ ꯑ ꯁ ꯑ ꯍꯥꯏꯔꯦ ꯃꯤꯅꯥ ꯑ ꯑꯩꯈꯣꯏꯆꯦꯗꯣ ꯑꯩ ꯏꯕꯥꯅꯤꯗꯣ ꯁꯨꯝ ꯏꯕꯥꯅꯤꯁꯨ ꯁꯥꯟꯅꯔꯝꯃꯦꯕ ꯉꯁꯥꯏ
ꯎꯝ ꯃꯥꯅ ꯇꯧꯔꯛꯑꯝꯕꯅꯦꯕ ꯑꯗꯨ ꯑꯩꯅ ꯏꯕꯦꯝ ꯑꯗꯨ ꯊꯝꯃꯛ ꯑꯩ ꯑꯗꯨꯒ ꯆꯪꯗ꯭ꯔ ꯏꯕꯦꯝ ꯑꯩ ꯃꯥꯗꯣ ꯃꯁꯥ ꯉꯝꯗꯦꯅꯦ ꯃꯃꯤꯡ ꯀ ꯌꯦ ꯑꯗꯨꯝ ꯐꯤ ꯌꯦ ꯑꯗꯨꯅꯝꯕ ꯀꯩꯅꯣ ꯇꯧꯔꯤꯅꯦ ꯊꯃꯣ ꯍꯥꯏ ꯊꯥꯡꯃꯟꯒ꯭ꯔꯝ ꯑꯥꯗꯔꯦ ꯇꯥꯏꯃꯤꯗ ꯀꯣꯏ ꯆꯥꯀ ꯊꯥꯗꯔꯦ
ꯑꯩꯈꯣꯏꯁꯦ ꯑꯣꯖꯥ ꯑꯉꯥꯡ ꯌꯥꯝ ꯁꯦꯟꯅꯔꯤ ꯁꯪꯗꯅ ꯇꯧꯔꯦꯅ ꯍꯥꯏꯔꯛꯄ
ꯑ ꯑꯗꯨ ꯑꯗꯨꯅ ꯍꯥꯏꯖꯦ
ꯎꯝ ꯑꯩ ꯑꯩꯒ ꯋꯥꯔꯤ ꯁꯥꯟꯅꯕ ꯂꯣꯏꯔꯝꯗꯥꯏꯗ ꯁꯨ ꯉꯁꯥꯏꯒꯤꯗꯣ ꯁꯦꯟꯅꯩꯗꯅ ꯉꯥ
ꯎꯝ ꯑꯉꯥꯡ ꯏꯁꯥ ꯄꯣꯛꯇꯦ ꯍꯥꯏꯕꯇ ꯉꯥꯏꯅ ꯃꯥꯜꯂꯨꯦ
ꯇ꯭ꯔꯦꯅꯤꯡ ꯂꯣꯏꯔꯦ
ꯇ꯭ꯔꯦꯅꯤꯡꯁꯦ ꯀ ꯇ꯭ꯔꯦꯅꯤꯡ ꯂꯣꯏꯔꯦ ꯆꯠꯇꯕꯅꯉꯥꯏꯔꯦ
ꯎꯝ
ꯒ꯭ꯌꯥꯟ ꯑꯃ ꯇꯥꯟꯗꯦ ꯍꯥꯏꯕ
ꯑꯗꯨꯅꯦ ꯑꯩ ꯀꯩꯅꯣ ꯁꯥ ꯀꯩꯅꯣ ꯏꯔꯣꯟꯕ ꯆꯥꯏ ꯁꯦꯕꯣꯠ ꯏꯔꯣꯜꯂꯦ
ꯍꯕꯅꯤꯣ ꯉꯔꯥꯡ ꯆꯥꯏ ꯑꯩꯈꯣꯏꯁꯨ
ꯎꯝ ꯊꯥꯡꯖꯟꯒ ꯊꯥꯖꯜꯂꯒ ꯍꯥꯎꯋꯦꯕ ꯍꯧꯖꯤꯛꯀꯥꯟꯁꯦ
ꯍꯁꯅꯅꯥ ꯀ꯭ꯔ ꯑꯣꯟ ꯇꯒ ꯃꯥꯔꯦ
ꯎꯝ ꯍꯣꯡꯊꯔꯕ ꯃꯥꯜꯂꯦ
ꯀꯌꯥꯄꯤꯤ ꯍꯥꯏꯒꯦ
ꯈꯪꯗꯗꯦ
ꯑꯣ ꯑꯩꯈꯣꯏꯁꯨꯅꯦ ꯂꯩꯗꯕꯤꯗ ꯁꯨꯝ ꯍꯪꯉꯨꯔ ꯇꯟꯕꯗꯣ ꯈꯪꯕ꯭ꯔꯥ ꯍꯥꯏꯕꯗꯤ ꯃꯤꯑꯣꯏꯕꯒꯤ ꯃꯥ ꯇꯥꯟꯖꯥꯔ ꯂꯩꯇ꯭ꯔꯥ
ꯍꯣꯏ
ꯑꯗ ꯑꯀꯥꯏ ꯂꯁꯦ ꯍ ꯍꯦꯟꯇ ꯑꯣꯏꯖꯕ ꯃꯥꯜꯂꯦ
ꯑꯀꯥꯏꯕ ꯂꯧꯕꯅ ꯍꯦꯟꯅ ꯑꯣꯏꯖꯩꯌꯦ ꯑꯗꯨꯅ ꯑꯗꯨꯅ ꯐꯩꯌꯦꯕꯀꯣ ꯑꯗꯨꯒ ꯂꯧꯕꯗꯣ ꯆꯦꯛ ꯇꯧꯍꯜꯂꯒ ꯂꯧꯑꯣꯣꯕ ꯍꯥꯏꯗꯤ ꯁꯀꯦꯟ ꯑꯣꯏꯔꯒꯁꯨ ꯁꯀꯦꯟꯗꯁꯨ ꯀ꯭ꯋꯥꯂꯤꯇꯤ ꯑꯐꯕ ꯐꯠꯇꯕ ꯂꯩꯗꯅ
ꯎꯝ ꯍꯟꯗꯗꯒꯤ ꯀꯩꯅꯣ ꯇꯧꯋꯦ ꯍꯥꯏꯕ ꯁꯨꯝ ꯈꯪꯗꯅꯕꯩ ꯍ ꯂꯥꯟꯅ ꯂꯧꯔꯦꯅꯉꯣꯟꯗꯤ
ꯑꯥ ꯇꯥꯏꯌꯦꯦ
ꯍꯥꯏ ꯃꯆꯤꯟꯠ ꯃꯆꯤꯟꯠ ꯃꯆꯤꯟ ꯁꯦꯀꯦꯟꯗ ꯂꯧꯔꯒ ꯑꯩꯈꯣꯏꯅ ꯎ ꯎꯝ ꯑꯇꯣꯞꯄ ꯄꯣꯠ ꯑꯃ ꯁꯥꯅꯤꯡꯒꯦꯅ ꯈꯜꯂꯁꯦꯕ
ꯑꯥ
ꯑꯗꯨ ꯑꯗꯨꯝ ꯌꯥꯒꯗ꯭ꯔꯥ
ꯌꯥꯏ ꯀꯩ ꯀꯥꯏꯗ
ꯑꯗꯨꯗ ꯍꯥꯏꯗꯤ ꯑ ꯎꯝ ꯀꯩꯅꯣ ꯑꯣꯏꯇꯥꯔꯦ ꯎ ꯁꯅꯥ ꯈꯔ ꯍꯥꯞꯆꯤꯟ ꯇꯥꯏ ꯅꯠꯇ꯭ꯔꯥ
ꯎꯝ ꯑꯣ ꯍꯥꯞꯇ꯭ꯔꯁꯨ ꯆꯦꯆꯦꯅ ꯂꯦꯞꯁꯤꯜꯂꯤꯕ ꯄꯣꯠꯇꯣ ꯐꯖꯅꯤꯡꯉꯒꯅꯅꯦ ꯁꯦꯀꯦꯟꯗꯨꯗ ꯐꯥꯔꯁ ꯈꯔ ꯌꯥꯟꯁꯤꯟꯕ
ꯑꯝ ꯑꯗꯨꯅ ꯍꯥꯏꯁꯦ ꯍꯥꯏꯔꯗꯤ ꯑꯩꯈꯣꯏꯅ ꯀꯩꯅꯣ ꯇꯧꯔꯗꯤ ꯌꯥꯏꯑꯕ ꯅꯪ ꯍꯥꯏꯥꯏꯋꯥꯏꯗꯨ ꯅꯠꯇ꯭ꯔꯥ
ꯍꯥꯏꯗꯤ ꯁꯀꯦꯟꯗꯨꯅ ꯁꯥꯕꯗ ꯃꯆꯨ ꯍꯥꯏꯗꯤ ꯁꯀꯦꯟꯗꯁꯨꯕꯗ ꯐ ꯌꯥ ꯁꯅꯥꯅ ꯍꯥꯏꯗꯤ ꯗꯤꯥꯏꯟ ꯌꯥꯗꯕ ꯈꯔ ꯂꯩꯕꯅꯦꯕ
ꯑꯝ
ꯑꯗꯨꯒꯨꯝꯕꯗꯗꯤ ꯌꯥꯗ꯭ꯔꯦ ꯑꯗꯨꯗꯨ ꯑꯗꯨꯒ ꯌꯥꯕ ꯄꯣ ꯑꯣꯏꯇꯥꯔꯗꯤ ꯃꯆꯨ ꯐꯖꯍꯟꯒꯦ ꯍꯥꯏꯔ ꯌꯥꯜꯂꯁꯨ ꯌꯥꯏ ꯅꯠꯇ꯭ꯔꯒ ꯌꯥ ꯁꯨ ꯑꯗꯨꯝ ꯀꯩꯁꯨ ꯀꯥꯏꯗꯦ ꯍꯥꯞꯇꯣꯛ ꯍꯥꯞꯆꯤꯟ ꯇꯧꯗ꯭ꯔꯒꯁꯨ ꯑꯗꯨꯝ ꯀꯣꯟꯅꯔꯒꯗꯤ ꯀꯩꯁꯨꯝ ꯀꯥꯏꯗꯦꯕ
ꯎꯝ ꯑꯗꯨꯅꯦ ꯍꯥꯏꯗ ꯑꯗꯨꯣ ꯀꯇꯗꯦ ꯍꯕ ꯄꯩꯁꯥꯒꯤ ꯄꯩꯁꯥ ꯉꯥꯛꯇꯅꯤꯅ
ꯃꯥꯅꯦ
ꯇꯥꯡꯉꯦ ꯍꯥꯏꯕꯁꯦ
ꯅꯍꯥ ꯑꯩꯅ ꯈꯪꯉꯛꯄ ꯋꯣꯛꯗꯣ ꯑꯩꯅ ꯁꯤ ꯍꯧꯔꯛꯄꯒꯤ ꯑꯩꯅꯒ ꯚꯥꯞ ꯈꯔꯒ ꯇꯥꯔꯛꯄ ꯀꯨꯟ ꯌꯧꯄꯣꯠꯇꯦ ꯍꯥꯏꯕ
ꯊꯅꯥꯁꯦ ꯏꯕꯦꯝꯃ ꯑꯩꯅ ꯍꯥꯏꯁꯤꯅꯦ ꯂꯥꯟ ꯃꯃꯥꯡꯒꯤꯗ ꯇ꯭ꯋꯦꯟ ꯊ꯭ꯔꯤꯒꯤꯗꯣꯗ ꯀꯩꯅꯣ ꯄꯤꯔꯝꯃꯤꯅꯤ ꯍꯅ ꯄꯤꯔꯝꯕꯗꯨꯕ ꯑꯩꯈꯣꯏ ꯀꯥꯏꯈꯤꯕ ꯊꯥꯔꯇꯤꯟ ꯐꯣꯔꯇꯤꯟꯗ ꯀꯥꯏꯑꯕ ꯍꯟꯗꯛ ꯆꯍꯤ ꯑꯃꯅꯤ ꯆꯍꯤ ꯑꯃꯅꯤ ꯑꯅꯤꯁꯤ ꯖꯔ ꯍꯦꯟꯒꯠꯂꯛꯑꯦ ꯍꯥꯏꯕ
ꯑ ꯑꯗꯨꯅꯦ ꯊꯥꯔꯇꯤꯟ ꯍꯥꯏꯗꯨꯁꯨ ꯀꯥꯏꯕꯒꯤ ꯄꯩꯁꯥꯗꯣ ꯍꯟꯊꯔꯤꯅꯦꯕ
ꯃꯥꯅꯦ
ꯎꯝ ꯇꯜꯂꯦ
ꯑꯩꯈꯣꯏꯅꯕꯨ ꯍꯦꯛ ꯇꯧꯔꯗꯤꯅꯦ ꯀꯩꯅ ꯇꯧꯗꯦ ꯇꯧꯗꯌꯥ ꯂꯥꯟꯅꯒ ꯁꯨꯝ ꯇꯧꯁꯜꯂꯛꯑꯦ ꯀꯔꯤ ꯑꯩꯈꯣꯏꯅ ꯁꯤꯚꯥꯏ ꯌꯥꯎꯔꯗꯤ
ꯑ ꯂꯥꯛꯇꯔ ꯄꯥꯎ ꯅꯨꯡꯉꯥꯏꯕ ꯇꯥꯏꯀꯣ ꯂꯦꯞꯆꯜꯂꯣ ꯂꯦꯞꯆꯜ
ꯑꯩꯔꯥ ꯀꯩ ꯄꯥꯎꯅꯣ ꯍꯥꯏꯁꯦ
ꯎꯝ ꯄꯥꯎ ꯅꯨꯡꯉꯥꯏꯕꯌꯥꯝ ꯇꯥꯏꯌꯦ
ꯀꯩ ꯄꯥꯥꯎꯅꯣ
ꯍꯥ
ꯀꯩ ꯄꯥꯎꯅꯣꯕ
ꯁꯅꯥ ꯂꯦꯞꯁꯟꯕ ꯌꯥꯕꯒꯤ ꯄꯣꯠ ꯆꯩꯩ ꯂꯦꯞꯁꯟꯕ ꯌꯥꯕꯒꯤ
ꯑꯣ ꯑꯔꯦꯕ ꯎꯝ ꯇ ꯑꯗꯨꯝ ꯇ
ꯎꯝ
ꯑꯗꯣ ꯍꯌꯦꯡ ꯑꯩꯒꯤ ꯊꯣꯛꯑꯀꯥꯟꯗꯗꯤ ꯑꯩꯅꯁꯨ ꯑꯩꯅꯁꯨ ꯍꯥꯏꯔꯛꯀꯅꯤ ꯅꯣꯏꯅꯁꯨ ꯑꯗꯨꯝ ꯅꯣꯏꯁꯨ ꯍꯥꯏꯔꯛꯀꯅꯤꯗ ꯑꯗꯣ ꯋꯥꯍꯪꯁꯦ ꯅꯣꯏꯅ ꯍꯥꯟꯗꯣꯔꯤꯕ꯭ꯔꯥ ꯑꯩꯈꯣꯏꯅ ꯍꯥꯟꯗꯣꯔꯤꯕ꯭ꯔꯥ ꯍꯥꯏꯕ ꯑꯃ
ꯅꯠꯇꯅ ꯂꯤ ꯁꯥ ꯑꯦ ꯑ ꯏꯕꯥꯅꯤꯅ ꯍꯧ ꯍꯧꯗ꯭ꯔꯁꯤ ꯆꯦꯟꯗꯣꯏꯅꯤ ꯀꯩꯅꯣ ꯀꯩ ꯋꯥꯠꯂꯤꯒꯦ ꯁꯤ
ꯑꯗꯨꯅꯦ ꯑꯩꯅ ꯍꯥꯏꯖ ꯆꯦꯟꯗꯣꯏꯅꯦ ꯅꯣꯏꯅ ꯁꯥꯊꯩꯅꯦ ꯍꯥꯏꯔꯤꯗꯤ ꯃꯥꯅꯦ ꯍꯧꯖꯤꯛꯇꯤ ꯍꯧꯔꯅꯦ ꯀꯗꯜꯂꯤ ꯇꯀꯗ ꯐꯝꯕꯗꯨꯁ ꯑꯩꯅ ꯑꯩꯁꯦ ꯍꯣ ꯀꯨꯟꯗꯣ ꯂꯦꯡꯕꯩ ꯅꯥꯀꯟꯒꯤ ꯋꯥꯅꯤ ꯁꯦ ꯃꯤ ꯑꯍꯨꯝ ꯃꯔꯤ ꯁꯨꯔꯦ ꯑꯩꯉꯣꯟꯣꯟꯗꯩꯅ ꯍ
ꯑꯩꯅ ꯑꯗꯨꯝ ꯑꯗꯨꯃ ꯍꯥꯏꯅꯤ ꯅꯣꯏ ꯑꯉꯥꯡ ꯑꯃ ꯂꯩꯇ ꯍꯥꯏꯅꯦ ꯑꯩꯈꯣꯏ ꯄꯣꯏ ꯑꯉꯥꯡ ꯑꯃ ꯂꯩꯕ ꯑꯩꯈꯣꯏ ꯃꯥꯩ ꯃꯆꯥꯒ ꯃꯥꯒ ꯑꯩꯒ ꯐꯝꯃꯒꯦ ꯌꯥꯔꯦ ꯑꯁꯦꯔ ꯀꯅꯥꯝ ꯇꯔ ꯌꯥ
ꯁꯤꯤꯕꯁꯨꯅꯠꯇꯌꯥ ꯑꯗꯨꯅ ꯀꯥꯏꯗꯤ ꯀꯦ ꯊꯕ
ꯑ ꯏꯁ ꯑꯩꯉꯣꯟꯗ ꯐꯤꯔꯣꯜ ꯐꯤꯔꯣꯜ ꯔꯦꯗꯤ ꯂꯩꯁꯜꯂꯨꯒ ꯍꯥꯏꯖꯜꯂꯛꯑꯦ ꯑ ꯐꯤꯔꯣꯟ ꯔꯦꯗꯤ ꯂꯩꯔꯣꯒ ꯍꯥꯏꯖꯜꯂꯛꯑꯦꯕ
ꯃꯥꯅꯔ
ꯃꯥꯗꯅꯠꯇꯃꯃꯅ
ꯑ
ꯃꯊꯪꯗ ꯃꯊꯪ ꯃꯊꯪ ꯆꯍꯤꯗꯤ ꯑꯁ ꯆꯠꯃꯤꯟꯅ ꯌꯥꯔꯅꯤ ꯀꯥꯏ ꯑꯩꯈꯣꯏ ꯅꯍꯥꯟ ꯈꯦꯖꯤꯤ ꯆꯥꯏꯑꯕ ꯃꯣꯏꯗ
ꯎꯝ
ꯎꯝ ꯑꯗꯨꯒꯤ ꯍꯥꯏꯅꯩꯅꯦ
ꯈꯪꯗꯦ ꯈꯪꯗꯦ ꯈꯪꯗꯦ ꯂꯩꯃ ꯈꯟ ꯅꯨꯡꯉꯥꯏ ꯃ ꯀꯔꯤ ꯄꯥꯞ ꯐꯧ ꯅꯜꯂ ꯇꯥꯔꯒ ꯃꯥ ꯍꯥꯏꯅꯦ ꯑꯩꯉꯣꯟꯗ ꯀꯩꯅꯣ ꯇꯧꯋ ꯈꯪꯕ꯭ꯔꯥ ꯎꯝ ꯀꯔꯤꯕ ꯀꯔꯤꯕ ꯑꯩꯈꯣꯏꯒꯤꯁꯨ ꯑꯩꯈꯣꯏꯅꯤꯒꯤ ꯃꯆꯥꯅꯨꯄꯤꯗꯨ ꯃꯣꯏꯁꯨ ꯃꯆꯦꯗ ꯒ꯭ꯌꯥꯟ ꯇꯥꯅ ꯀꯣꯔꯣꯅꯥ ꯑꯗꯨꯝ ꯀꯣꯔꯠ ꯃꯦꯔꯦꯖ ꯑ ꯇꯧꯈꯤꯕꯒꯤ ꯑꯥ ꯐꯖꯅ ꯍꯣꯡꯍꯧꯗꯕꯒꯤ ꯑꯁ ꯑꯩ ꯅꯪ ꯅꯥꯀꯟꯗ ꯐꯝꯗꯣꯏꯅꯤ ꯑꯗ ꯑꯩꯅ ꯁꯨꯃꯥꯏꯅ ꯏꯆꯆꯥ ꯃꯆꯥꯁꯨ ꯍꯥꯏ ꯈꯣꯠꯂꯦ ꯍꯥꯏꯕꯁꯦ ꯌꯥꯔꯦ ꯃꯥꯗꯤ ꯑꯉꯥꯡ ꯑꯣꯏꯔꯤ ꯑꯁ ꯑꯩ ꯌꯥꯝꯅ ꯐꯥꯝꯖꯩ ꯃꯌꯥꯝ ꯃꯣꯏ ꯃꯌꯥꯝꯁꯦ ꯂꯣꯏꯔꯦ ꯑꯗꯨꯗꯒꯤ ꯃꯣꯟꯨ ꯇ꯭ꯔꯤꯁꯟ ꯇꯧꯕ ꯑꯩꯈꯣꯏ ꯑꯗꯥꯒꯤ ꯃꯆꯥ ꯑꯉꯥꯡ ꯀ꯭ꯂꯥꯁ ꯅꯁꯔꯤ ꯀꯥꯔꯤꯁꯦ ꯁꯤꯅ ꯑꯗ ꯍꯥꯏꯔꯁꯦ ꯑꯩꯈꯣꯏ ꯃꯅꯦꯗꯨ ꯈꯨꯃꯟ ꯊꯣꯛꯇ꯭ꯔꯤꯕꯔꯥ
ꯑ
ꯃꯥꯒꯤ ꯅꯥꯀꯟꯗ ꯑꯩ ꯐꯝꯗꯣꯏꯅꯤ ꯃꯥ ꯀꯩꯗꯧꯔꯤꯒꯦ ꯃꯌꯥꯝꯁꯦ ꯂꯣꯏꯔꯦ ꯍꯥꯏꯕ ꯍꯧꯖꯤꯛꯇ ꯌꯥꯝꯡꯪꯅ ꯑꯗ ꯍꯥꯏꯅ ꯅꯣꯏ ꯂꯣꯏ ꯁꯤꯜꯂꯣ ꯑꯩ ꯀꯥꯏ ꯑꯗꯨꯝ ꯂꯩꯖꯔꯛꯑꯒꯦ ꯍꯥꯏꯅꯤꯡꯉꯛꯑꯕꯅꯦꯕ ꯄꯨꯔꯥ ꯑꯩ ꯍꯣꯡꯗꯕ ꯁꯨꯡꯌꯥ ꯌꯥꯗꯦ ꯃꯉꯥ ꯂꯩꯕꯤ
ꯌꯥꯗ꯭ꯔꯦ ꯌꯥꯔꯣꯏ ꯀꯝꯄꯜꯁꯔꯤ ꯍꯣꯡꯉꯅꯤ
ꯈꯣꯡꯗꯕ ꯁꯨꯡꯌꯥ ꯌꯥꯗꯦ
ꯌꯥꯗꯦ ꯂꯩ ꯂꯦꯡꯕꯗꯣ ꯍꯧꯖꯤꯛꯀꯥꯟ ꯍꯥꯏꯗꯤ ꯑꯅꯤꯈꯛꯇꯪ ꯑꯗꯨꯝ ꯐꯝꯅꯔꯛꯄ ꯏꯁꯇꯥꯏꯜꯁ ꯌꯥꯔꯣꯏꯗꯣꯔꯤ ꯃꯤꯁꯦ ꯌꯥꯝ
ꯑꯗ ꯃꯣꯏꯁꯦ ꯑꯁ ꯃꯣꯏ ꯈꯟꯅꯗꯣꯔꯤꯕ꯭ꯔꯥ ꯈꯪꯗꯦ ꯃꯣꯏ ꯊꯣꯛꯄ ꯇꯧꯖꯔꯖꯅꯨ ꯑꯩꯗꯤ ꯑꯩ ꯂꯥꯛꯕ ꯂꯩꯖꯔꯅꯤ
ꯑꯩ ꯐꯐꯝ ꯊꯣꯛꯒꯐꯝꯃꯗꯤꯉꯩ
ꯑꯩ ꯐꯥꯝ ꯊꯣꯛꯄ ꯑꯔꯥꯡꯕ ꯑꯃꯅ ꯄꯤꯔꯛꯀꯦꯔꯥ ꯃꯣꯏꯅ ꯄꯤꯔꯛꯀꯦꯔꯥ ꯑꯗꯨ
ꯄꯨꯔꯥ ꯀꯩꯅꯣꯝ ꯅꯦꯝꯃꯤ ꯉꯥꯏ ꯊꯥꯖꯠꯄ꯭ꯔꯥ ꯔꯦꯗꯤꯗꯦ ꯄꯨꯔꯥ ꯂꯩ ꯆꯂꯦ ꯍꯥꯏꯔ
ꯎꯝ ꯋꯥꯈꯜꯒꯗꯣ ꯑ ꯋꯥꯈꯜꯒꯗ ꯅꯨꯡꯉꯥꯏ ꯅꯨꯡꯉꯥꯏ ꯂꯩꯕ
ꯑꯗ ꯑꯩ ꯀꯩ ꯍꯥꯏꯗꯣꯔꯤ
ꯑꯩ ꯉꯛꯏꯅꯦꯕ ꯅꯍꯥꯟ ꯏꯕꯥꯅꯤ ꯋꯥꯔꯤ ꯁꯅꯕꯗꯨꯗꯗꯤ ꯑꯗꯨꯝ ꯍꯥꯏꯗꯤ ꯕ꯭ꯔꯣꯀꯟꯒ ꯃꯥꯜꯂꯦꯕ ꯃꯑꯣꯡꯒꯗꯣ ꯑꯗꯨꯗꯨꯒ ꯄꯥꯎ ꯅꯨꯡꯉꯥꯏꯕ ꯌꯥꯝ ꯂꯩꯔꯕꯇꯪ ꯉꯛꯏꯅꯦꯕ
ꯑ ꯄꯥꯎ ꯐꯥꯎꯅꯩ ꯍꯥꯏꯗꯣ ꯃꯥꯅ ꯑꯃꯨꯛ ꯍꯥꯏꯔꯛꯏꯔ
ꯑꯥ
ꯍꯨꯔꯥꯟꯕꯤ ꯑꯩꯅ ꯍꯥꯏꯒꯅꯨ ꯀꯅꯥꯝꯇ ꯐꯤꯛꯁ ꯑꯣꯏꯗ꯭ꯔꯤꯕꯅꯤ ꯍꯥꯏꯕꯁꯦ ꯃꯥꯅ ꯑꯃꯨꯛ ꯍꯥꯏꯔꯝꯃꯤꯕ
ꯎꯝ
ꯃꯥ ꯉꯁꯥꯏꯅ ꯐꯣꯟ ꯇꯧꯔꯛ ꯌꯥꯗꯣ ꯑꯩꯁꯨ ꯃꯥ ꯋꯥꯔꯤ ꯁꯥꯟꯅ ꯂꯩꯕ
ꯑꯥ
ꯋꯥꯔꯤ ꯁꯥꯟꯅꯕ ꯍꯥꯏꯁꯦ ꯄꯨꯡꯈꯥꯏꯃꯨꯛꯇꯅꯤꯗ ꯈꯪꯗꯅ ꯃꯉꯥꯜꯂꯩꯕꯤ ꯑꯃ ꯋꯥꯏꯟꯁ ꯊꯥꯖꯈꯤꯗꯕꯒꯤꯅꯦ ꯑꯃ ꯒ꯭ꯌꯥꯟ ꯇꯥꯗꯦ ꯑꯩ ꯅꯉꯣꯟꯗ ꯍꯥꯏꯗ꯭ꯔꯤꯕꯗꯨ ꯋꯥꯔꯤꯗ
ꯑꯩꯁꯨ ꯊꯥꯖꯗꯕꯒꯤ ꯑꯩ ꯑꯩꯅ ꯇꯧꯔꯤꯁꯤꯃ ꯑꯣꯏꯔꯝꯒꯅꯤꯕ ꯆꯦꯗꯣ
ꯍꯥꯏꯗꯤ ꯑꯃ ꯊꯃꯣꯏꯗꯒꯤ ꯑꯃ ꯆꯥ ꯊꯥꯗꯕ ꯑꯃ ꯇꯧꯋꯦꯕ
ꯎꯝ ꯋꯥꯍꯩ ꯈꯨꯗꯤꯡꯃꯛ ꯊꯥꯖꯗꯕꯗꯣ
ꯑꯗꯨꯅꯅꯦ ꯈꯠꯅꯕꯗ ꯍꯧꯅꯤꯡꯕꯤ ꯑꯃ ꯂꯩꯗꯥꯏꯅꯦ
ꯑꯧ ꯑꯧ ꯑꯣꯠꯅꯤꯡꯕ
ꯍꯧꯅꯤꯡꯉꯒ ꯑꯩꯅ ꯍꯤꯡ ꯉꯝꯃ ꯄꯦꯟꯖꯕꯗꯣ
ꯍꯧꯖꯤꯛ ꯑꯗꯣ ꯍꯧꯖꯤꯛ ꯉꯝꯃꯦꯕ ꯅꯠꯇ꯭ꯔꯣ
ꯉꯝꯃꯤ ꯈꯟꯅꯕ ꯈꯣꯠꯅꯕꯕꯨꯗꯤ ꯇꯧꯗ꯭ꯔꯤ ꯑꯗꯨ ꯅꯍꯥꯟ ꯃꯥ ꯊ ꯂꯥꯛꯀꯦꯅ ꯍꯥꯏꯔꯛꯄꯅꯦꯕ ꯑꯗ ꯑꯩꯅ ꯈꯦꯆꯤ ꯄꯤꯒꯦ ꯍꯥꯏꯔꯒ ꯃꯥꯅ ꯈꯦꯆꯤꯗꯣ ꯁꯨꯝ ꯂꯥꯞꯄꯅꯤꯅ ꯑꯗꯨꯝ ꯀꯣ ꯇꯧꯔꯒꯦ ꯑꯃꯨꯗ ꯍꯥꯏꯕꯗ ꯑꯩꯅ ꯌꯥꯝ ꯁꯥꯎꯅꯤꯡꯕꯒꯤ ꯃꯥꯅ ꯑꯩ ꯈꯦꯁꯤ ꯂꯧꯕꯁꯨ ꯑꯗꯨꯝ ꯂꯥꯛꯀꯅꯤ ꯈꯣꯠꯀꯅꯤ ꯀꯩꯅ ꯇꯧꯔꯛꯑꯒꯦ ꯑꯩꯅ ꯌꯥꯔꯦ ꯌꯥꯔꯦ ꯈꯪꯗꯣꯛ ꯋꯥꯁꯨ ꯊꯥꯖꯔꯝꯃꯤꯁꯦ ꯄꯨꯔ ꯀꯩꯅꯣꯝꯅꯦꯃꯦ ꯍꯧꯖꯤꯛ ꯀꯥꯟꯁꯤ
ꯎꯝ
ꯑꯁ ꯀꯩꯅꯣ ꯐꯖꯕ ꯒꯥꯔꯤ ꯑꯃ ꯂꯥꯛꯏ ꯍꯦ ꯍꯥ
ꯅꯃꯨꯛꯀꯤ ꯃꯃꯥꯡꯗꯒꯤꯗꯤ ꯌꯥꯝ ꯆꯦꯟꯖ ꯇꯧꯕ꯭ꯔ
ꯑꯗꯨꯗꯤ ꯌꯥꯝ ꯇꯧꯔꯍꯦ ꯍꯧꯖꯤꯛ ꯍꯧꯖꯤꯛ ꯑꯩ ꯌꯥꯅꯕ ꯆꯠꯂꯤ ꯀꯌꯥꯝ ꯀꯨꯏꯅ ꯆꯠꯇꯣꯏꯅꯣ ꯈꯪꯗꯦ
ꯎꯝ
ꯑꯗꯨꯛ ꯑꯩ ꯌꯥꯅꯕ ꯆꯠꯂꯤ ꯃꯔꯨ ꯂꯨꯞꯊꯥꯅꯁꯟꯗꯅ ꯏꯕꯦꯝꯃ ꯍꯧꯖꯤꯛ ꯍꯨꯔꯥꯟꯕ ꯁꯥꯗꯅ꯫ ꯍꯥꯥ
ꯁꯥꯟꯅꯕ ꯆꯠꯂꯤꯉꯩꯗꯨꯗ ꯈꯔꯌꯥꯝ ꯂꯩꯊꯣꯛꯍꯧꯔꯣꯕ ꯈꯔ ꯌꯥꯝꯅ ꯂꯩꯊꯣꯛ ꯑꯣꯕ ꯑꯗꯨꯗꯣ ꯀꯌꯥꯝ ꯌꯥꯅꯕ ꯆꯠꯀꯦ ꯌꯦꯡꯊꯣꯛꯑꯣꯕ ꯈꯔ
ꯍꯧꯖꯤꯛꯅꯦ ꯏꯕꯦꯝꯃ ꯑꯩꯅ ꯋꯥꯍꯩ ꯑꯃꯇꯪ ꯍꯥꯏꯕꯗꯨꯅꯦ ꯃꯥ ꯆꯠꯂꯤꯁꯤꯗꯤ ꯍꯨ ꯍꯜꯂ ꯆꯠꯂꯤꯁꯤ ꯀꯌꯥꯝ ꯀꯨꯏꯅ ꯍꯟꯗꯦꯗꯣ ꯑꯗꯣ ꯑꯩꯕꯨꯃꯅꯁ ꯈꯪꯕ ꯊꯥꯖꯈꯤꯅꯕꯒꯤꯅꯤ ꯑꯁ ꯅꯪꯅ ꯑꯩꯉꯣꯟꯗ ꯇꯧꯔꯝꯕꯁꯤꯡꯗꯨꯣ ꯈꯜꯂꯨꯔꯒ ꯑꯃꯨꯛ ꯄꯪꯁꯥꯎ ꯁꯥꯎꯅꯤꯡꯕꯗꯣ ꯈꯪꯕ꯭ꯔꯥ ꯑꯩꯅꯒ ꯑꯣꯏꯅ ꯍꯥꯏ ꯊꯣꯛꯅꯔꯁꯤꯐꯥꯎ ꯐꯥꯎꯔꯛꯀꯅꯨ ꯀꯥꯏꯅ ꯑꯩꯅ ꯑꯣꯏꯅ ꯍꯥꯏꯁꯤꯜꯂꯛꯄꯅꯦ
ꯎꯝ
ꯑꯩꯅ ꯑꯣꯏ ꯍꯥꯏꯖꯤꯜꯂꯛꯄꯅꯦ ꯍꯥꯟꯛꯖꯤꯛꯀꯥꯟꯁ ꯑꯩꯗꯔꯀꯥ ꯇꯥꯗꯦꯕ ꯑꯩ ꯑꯩ ꯈꯟꯕꯅꯦꯅ ꯑꯩꯅ ꯆꯦꯅ ꯇꯧ ꯑꯗꯨꯏ ꯑꯗꯨ ꯗꯔꯀꯥꯔ ꯇꯥꯗꯅ ꯍꯋꯥꯩ ꯈꯔ ꯁꯥꯒꯦ ꯑꯣꯠꯂꯝꯃꯒ ꯃꯤꯕꯨ ꯑꯉꯥꯎꯕ ꯑꯗꯨꯝ ꯊꯥꯟ ꯊꯂꯝꯝꯃꯒ ꯅꯪ ꯈꯪꯍꯧꯋꯤ ꯅꯠꯇ꯭ꯔꯣ ꯑꯩꯅ ꯃꯁꯤ ꯃꯁꯤ ꯃꯪꯈꯤꯕꯁꯤꯡ ꯗ
ꯃꯥ ꯑꯗꯨꯗꯤ ꯑꯩꯅ ꯂꯨꯍꯣꯡꯕ ꯅꯨꯃꯤꯠꯇ ꯅꯪꯒꯟꯗ ꯀꯟꯅ ꯐꯨꯒꯅꯤ
ꯜꯂꯤꯕꯦꯝꯅ ꯆꯦꯟ ꯌꯥ ꯊꯅ ꯄꯔꯣꯏꯗꯅꯤ
ꯈꯨꯠꯇꯨꯝꯗ ꯑꯣꯏꯅ ꯊꯥꯔꯦ
ꯑꯗꯒꯤ ꯑꯦ ꯂꯥꯏꯕ꯭ꯔꯦꯔꯤꯗꯒꯁꯦ ꯏꯊꯟꯇ ꯏꯊꯦ ꯅꯨꯡꯉꯥꯏꯇꯕꯒꯅ ꯇꯥꯔ ꯀꯞꯄꯩꯅꯤ ꯍꯩꯔꯣꯏꯔꯤꯅꯤ ꯃꯤ ꯑꯣꯜꯂꯤꯁꯦ ꯑꯗ ꯃꯥꯒꯨꯝꯕ ꯀꯩꯁꯨ ꯂꯩꯇꯕ ꯑꯗꯣ ꯑꯩ ꯑꯩ ꯍꯟꯗꯛꯁꯦ ꯌꯥꯝ ꯊꯥꯖꯗꯅꯅꯤ ꯌꯥꯝ ꯌꯥꯝ ꯃꯥꯅ ꯀꯃꯥꯏꯅ ꯍꯥꯏꯔꯛꯀꯦ ꯑꯃꯗꯨꯅ
ꯑ ꯀꯨꯞꯅ ꯑꯦꯛꯁꯄ꯭ꯂꯦꯟꯗꯤ ꯇꯧꯔꯛꯇꯦ ꯑꯃ ꯑꯃꯗꯣ ꯐꯨꯔꯥꯜꯂꯒ ꯄꯥꯎ ꯐꯥꯎꯅꯔꯝꯃꯦ ꯍꯥꯏꯔꯛꯑꯦ
ꯑꯁ ꯃꯥꯅ ꯀꯌꯥꯝ ꯁꯥꯎꯏꯤ ꯈꯪꯕ꯭ꯔꯥ ꯑꯁ ꯃꯥꯅꯒ ꯐꯣꯟ ꯅꯝꯕꯔꯒꯁꯦ ꯊꯥꯔꯒꯅꯦ ꯃꯣꯟꯗ ꯉꯥꯡ ꯂꯣꯏꯅ ꯇꯧ ꯂꯩꯕ ꯑꯩꯅ ꯑꯗꯨꯗꯤ ꯃꯤ ꯍꯥꯏꯁꯦ ꯐꯖꯗꯦꯗꯅ ꯍꯥꯏꯕꯗꯤ ꯑꯩꯅ ꯉꯥꯡꯉꯒꯁꯨ ꯃꯣꯏꯅ ꯌꯥꯎꯁꯜꯂꯛꯄ ꯍꯥꯏꯕꯗꯤ ꯐꯖꯗꯦꯕ ꯑꯩꯅ ꯍꯥꯏꯖ
ꯑꯥ
ꯑꯗꯨꯒꯤ ꯑꯩꯅ ꯍꯥꯏꯕ ꯑꯗꯨꯃ
ꯃꯨꯠꯈꯤꯗꯧ ꯃꯥꯜꯂꯦ ꯍꯥꯏꯧꯕ ꯎꯝ ꯌꯥ ꯀꯒꯣ